ꯇꯥꯔꯕꯣ
ꯑꯣ ꯇꯥꯔꯦ ꯇꯥꯔꯦ
ꯑꯣ ꯋꯥꯔꯤ ꯁꯨꯝ ꯁꯥꯖꯤꯜꯂꯛꯑꯁꯨ ꯀꯥ ꯀꯩ ꯍꯥꯏꯗꯣꯢꯅꯣ ꯈꯪꯖꯜꯂꯛꯇꯦꯅꯦ ꯑꯍꯦꯍꯦꯍꯦ
ꯍꯦꯍꯦꯍꯦꯍꯦ ꯑ ꯑꯗꯨꯁꯨ ꯑꯋꯥꯕ ꯑꯃꯅꯦ ꯑꯥ ꯋꯥꯔꯤꯕꯨꯁꯦ ꯃꯌꯥꯝ ꯊꯣꯛꯂꯛꯀꯅꯤꯁꯦ ꯑꯗꯨꯒꯤꯕꯨ ꯏꯆꯦ ꯑꯗꯨꯒꯤꯕꯨ ꯑ ꯏꯆꯦꯁꯦ ꯀꯩ ꯀꯩ ꯑꯥ ꯃꯊꯦꯜ ꯀꯩꯀꯩ ꯌꯦꯟꯁꯥꯡ ꯅꯈꯔ ꯍꯦꯟꯅ ꯐꯖꯅ ꯊꯣꯡꯕ ꯍꯩꯕꯤꯒꯦ
ꯊꯣꯡꯕꯗꯤ ꯂꯣꯏ ꯍꯩꯗ ꯑꯗꯨꯝ ꯁꯥ ꯊꯣꯡꯕꯩ ꯑꯣꯏꯔꯖꯨ ꯑꯃ ꯑꯩꯈꯣꯏ ꯗꯨꯝ ꯏꯟꯖꯥꯡ ꯑꯆꯝꯕ ꯑꯣꯏꯔꯁꯨ ꯑꯃ ꯑꯣꯏꯔꯁꯨ ꯑꯗꯨꯝ ꯊꯣꯡꯕꯩꯗꯤ ꯂꯣꯏ ꯍꯩꯌꯦꯕ
ꯑꯣ ꯑꯗꯣ ꯃꯌꯥꯝꯗꯨ ꯃꯔꯛꯇ ꯈꯤꯇꯪ ꯍꯦꯟꯅ ꯍꯩꯕ ꯍꯥꯏꯕ ꯑꯃ ꯂꯩꯕꯤꯗꯕ꯭ꯔꯣ ꯅꯠꯇ꯭ꯔ ꯂꯣꯏꯅ ꯆꯥꯡ ꯆꯞ ꯃꯥꯟꯅꯅ ꯑꯗꯨꯝ ꯍꯩꯕꯤꯕ꯭ꯔꯣ
ꯂꯩꯇꯦꯗ ꯑꯗꯨꯗꯤ ꯂꯣꯏꯅꯕ ꯍꯥꯎꯅꯕ ꯍꯥꯎꯅꯕꯗꯤ ꯂꯣꯏ ꯊꯣꯡꯉꯝꯃꯤꯗ ꯑꯦꯍꯦ
ꯢꯁ ꯍꯥꯍꯥ ꯏꯆꯦ ꯏꯆꯦꯒꯤ ꯇꯦꯂꯦꯟꯁꯤꯗꯤ
ꯑꯗꯣ ꯈꯣꯏꯗꯨ ꯑꯉꯥꯛ ꯑꯉꯥꯡ ꯑꯣꯏꯔꯤꯀꯥꯟꯗꯩ ꯗꯨꯝ ꯆꯥꯛ ꯄꯨꯡ ꯊꯣꯡꯉꯛꯑꯕꯅꯤꯅ ꯊꯣꯡꯉꯛꯑꯕꯅꯤꯅ ꯍꯥꯏꯗꯤ ꯑꯩꯈꯣꯏ ꯆꯤꯜ ꯏꯅꯥꯎꯗꯨꯁꯨ ꯑꯩ ꯑ ꯑꯍꯟ ꯑꯣꯏꯌꯦꯕ ꯑꯗꯨꯅ
ꯑꯣ
ꯆꯥꯛ ꯊꯣꯡꯕꯩꯁꯤꯗꯤ ꯑꯗꯨꯝ ꯄꯤꯛꯢꯉꯩꯗꯩ ꯑꯗꯨꯝ ꯊꯣꯡꯉꯛꯑꯕꯅꯤꯅ ꯑꯗꯨꯝ ꯍꯩꯌꯦꯕ ꯏꯟꯖꯥꯡ ꯊꯣꯡꯕ ꯈꯣꯠꯄꯒꯤ ꯂꯣꯏꯅꯃꯛꯁꯤ
ꯁꯥꯢ ꯢꯆꯦꯅ ꯊꯣꯡꯕꯁꯦ ꯍꯥꯎꯔꯝꯃꯅꯤ ꯑꯗꯨꯗꯤ
ꯎꯝ ꯈꯪꯗꯦ ꯏꯁꯥꯅ ꯢꯁꯥ ꯊꯥꯒꯠꯂꯦ ꯍꯥꯏꯗꯣꯢꯔ ꯈꯪꯗꯦ
ꯍꯦꯍꯦꯍꯦ ꯑꯗꯨꯝ ꯁꯤꯁꯨ ꯒꯨꯟ ꯑꯃꯅꯤꯗ ꯑꯗꯨꯝ ꯑꯍꯥꯎ ꯑꯊꯣꯡ ꯑꯊꯣꯡ ꯈꯨꯗꯤꯡ ꯍꯥꯎꯕ ꯍꯥꯏꯁꯦ ꯑꯗꯨꯝ ꯒꯨꯟ ꯑꯃꯅꯤꯗ
ꯑꯦ ꯑꯗꯨ ꯍꯥꯎꯇꯕ ꯅꯨꯃꯤꯠꯁꯨ ꯌꯥꯎꯔꯤꯅꯦꯍꯦ ꯑꯩ ꯉꯁꯥꯏ ꯍꯥꯏꯗꯣ ꯑꯗꯨꯃꯥꯏꯅ ꯍꯥꯏ ꯀꯃꯥꯏ ꯇꯩꯅꯣ ꯈꯪꯗꯁ
ꯑꯗꯣ ꯄꯥꯛꯅꯗꯤ ꯄꯥꯛꯅꯗꯤ ꯌꯥꯎꯔꯝꯃꯔꯣꯏꯗ
ꯍꯣꯏ ꯌꯥꯎꯗꯦ ꯑꯗꯨꯕꯨꯗꯤ ꯑꯗꯨꯝ ꯊꯣꯡꯕꯩꯗꯤ ꯂꯣꯏꯅꯃꯛ ꯁꯥ ꯊꯣꯡꯕ ꯑꯣꯏꯔꯁꯨ ꯑꯃ ꯑꯣꯏꯔꯁꯨ ꯑꯗꯨꯝ ꯂꯣꯏ ꯍꯩꯌꯦꯕ ꯊꯣꯡꯕꯩꯗꯤ ꯂꯣꯏ ꯉꯝꯃꯦꯕ ꯊꯣꯡ ꯑꯗꯨꯝ ꯊꯣꯡꯁꯨ ꯑꯗꯨꯝ ꯊꯣꯡꯉꯦꯕ
ꯑꯃꯥꯔ ꯍꯌꯦꯡꯋꯥꯏ ꯏꯕꯥꯏꯅꯁꯨ ꯑꯗꯨꯝ ꯂꯨꯅ ꯑꯗꯨꯝ ꯇꯧꯔꯅꯤ ꯑꯊꯣꯡ ꯑꯊꯣꯡ ꯑꯍꯥꯎ ꯍꯥꯏꯗꯤ ꯄꯤꯖꯔ ꯈꯨꯗꯤꯡꯒꯤ ꯑꯍꯥꯎ ꯑꯍꯥꯎꯕꯗ ꯄꯤꯖꯔ ꯀꯅꯤꯅ
ꯑꯍꯥꯎ ꯉꯥꯛ ꯄꯤꯖ ꯗꯣꯏꯅꯤꯅꯦꯍꯦ
ꯆꯖꯅꯤ ꯏꯆꯦꯅꯤ ꯆꯤꯡꯒ ꯑꯥ
ꯑꯩꯈꯣꯏꯅ ꯁꯤꯁꯦ ꯑꯃ ꯊꯥꯛꯆꯜꯂꯗꯤ ꯍꯥꯎꯅꯤ ꯈꯣꯠꯅꯤ ꯀꯥꯏꯅ ꯁꯨꯝ ꯋꯥꯈꯜꯁꯨꯃꯥꯏꯅ ꯈꯜꯂꯒꯗꯤ ꯑꯗꯨꯝ ꯃꯤꯅ ꯊꯣꯉꯄꯗꯣ ꯆꯞ ꯃꯥꯟꯅꯅ ꯅꯠꯇ꯭ꯔꯗꯤꯅꯦ ꯑꯗꯨꯃꯥꯏꯅ ꯈꯜꯂ ꯑꯗꯨꯝ ꯀꯩꯍꯥꯏꯅꯤ ꯑꯗꯨꯝ ꯊꯣꯡꯉꯣ ꯑꯗꯨꯝ ꯈꯪꯗꯦ ꯑꯗꯨꯝ ꯍꯩꯌꯦꯕ
ꯑꯍꯣ ꯃꯥꯅꯤꯅ ꯁꯨꯝ ꯍꯥꯏꯗꯤ ꯀꯨꯏꯅꯁꯨ ꯑꯗꯨꯝ ꯊꯣꯉꯛꯑꯕꯅꯤꯅ ꯃꯁꯥꯒꯤ ꯑꯦꯛꯁꯄꯔꯦꯟꯁ ꯍꯥꯏꯕ ꯑꯃꯁꯨ ꯊꯣꯛꯆꯔꯛꯑꯝꯃꯅꯤ
ꯎꯝ
ꯑꯗꯨꯝ ꯆꯥꯡ ꯄꯨꯕ ꯍꯥꯏꯒꯗ꯭ꯔꯥ
ꯑꯗꯨꯝ ꯉꯃꯦꯗꯅ ꯑꯗꯨ ꯝꯕ
ꯑꯥꯎ
ꯀꯩ ꯍꯥꯏꯒꯦ ꯇꯧꯔꯝꯃꯤꯅꯣ ꯅꯪ ꯍꯧꯖꯔꯛ ꯍꯥꯏꯒꯤꯗꯣ
ꯑꯣ ꯑꯩꯅ ꯍꯥꯏꯒꯦꯇꯨꯏꯖꯦ ꯁꯨꯝ ꯂꯩꯔꯛꯇ꯭ꯔꯕꯅꯤ ꯏꯆꯦ ꯆꯤꯡꯒꯗꯤ ꯀꯥꯗ꯭ꯔꯥ ꯍꯥꯏꯕꯅꯤꯗ ꯆꯩꯔꯥꯎ ꯆꯤꯡꯒꯗꯣ ꯀꯥꯗ꯭ꯔꯥ
ꯀꯥꯏꯌꯦ ꯑꯗꯨꯗꯤ ꯗꯨꯝ ꯍꯥꯏꯗꯤꯅꯦ ꯆꯍꯤ ꯃꯅꯨꯡꯗ ꯆꯩꯔꯥꯎꯕꯒꯨꯝꯕ ꯀꯩꯒꯨꯝꯕ ꯇꯧꯔꯛ ꯄꯗꯣ ꯑꯗꯨꯝ ꯀꯥꯟ ꯑꯗꯨꯗꯪ ꯀꯥꯕ ꯋꯥꯅꯤꯗ ꯑꯇꯩꯗꯗꯤ ꯀꯥꯗꯦꯗ
ꯑꯣ ꯃꯔꯛ ꯃꯔꯛꯇ ꯑꯗꯨꯝ ꯀꯥꯕꯁꯨ ꯅꯨꯡꯉꯥꯏ ꯅꯨꯡꯕꯨꯗꯤ ꯅꯨꯡꯉꯥꯏꯗ ꯎꯝ
ꯑꯩꯈꯣꯏ ꯁꯨꯡꯆꯠꯄꯨ ꯆꯠꯇ꯭ꯔꯦꯗ ꯑꯗꯨꯗꯤ ꯍꯥꯏꯗꯤ ꯂꯥꯏ ꯈꯨꯔꯝꯕꯒ ꯀꯩꯒꯤ ꯇꯧꯕꯒꯤ ꯆꯠꯄ ꯋꯥꯅꯦꯕꯣ ꯆꯩꯔꯥꯎꯕꯗ ꯀꯩꯗꯤ ꯆꯠꯂꯤꯗꯅ ꯑꯗꯨ ꯅꯠꯇꯗꯤ ꯑꯩꯈꯣꯏꯗꯤ ꯁꯨꯡꯆꯠ ꯆꯠꯇ꯭ꯔꯦꯕ
ꯎꯝ ꯍꯣꯏꯅꯦ ꯀꯩꯅꯣ ꯇꯧꯕꯅꯤꯅ ꯈꯪꯗꯦ ꯑꯩꯈꯣꯏꯁꯨ ꯑꯃꯨꯛ ꯃꯨꯛꯀ ꯏꯃꯥꯟꯅꯕꯁꯤꯅ ꯑꯃꯨꯛ ꯍꯧꯅꯔ ꯀꯥꯟꯗ ꯑꯦ ꯀꯥꯎꯁꯤ ꯀꯥꯏꯅ ꯑꯗꯒꯤ ꯂꯩꯆꯤꯟ ꯌꯦꯡꯕꯒꯗꯤ ꯑꯃꯨꯛ ꯀꯥꯏ ꯑꯗꯩ ꯅꯤꯡꯊꯝꯊꯥ ꯃꯇꯝꯗꯒ ꯂꯩꯆꯤꯟꯒꯗꯣ ꯍꯥꯏꯗꯤ ꯑꯩꯈꯣꯏꯅ ꯃꯈꯥꯗꯒ ꯄꯥꯏꯔꯂꯩꯕꯗꯣ ꯐꯖꯩꯗꯅ ꯑꯩꯗꯤ ꯑꯗꯨꯝꯕꯁꯦ ꯈꯔ ꯉꯥꯎꯖꯩꯕ ꯑꯗꯨꯅ ꯚꯥꯏ ꯑꯁ ꯑꯩꯗꯤ ꯂꯩꯆꯤꯜ ꯌꯦꯡꯅꯤꯡꯉꯦ ꯀ ꯍꯥꯏꯔꯗꯤ ꯑꯗꯨꯝ ꯈꯔ ꯑꯗꯨꯝ ꯀꯥꯕꯒ ꯑꯗꯨꯃꯥꯏꯅꯒꯗꯤ ꯑꯗꯨꯝ ꯈꯔ ꯀꯥꯏ
ꯑꯗꯒꯤ ꯀꯥꯂꯦꯟ ꯑꯣꯏꯔꯀꯥꯟꯗ ꯅꯨꯡꯗꯥꯡ ꯋꯥꯏꯔꯝꯒꯨꯝꯕ ꯑꯗꯨꯅ ꯃꯣꯏꯒꯤ ꯑꯃ ꯅꯥꯀꯟꯒꯤ ꯇ꯭ꯔꯦꯛꯀꯤꯡ ꯂꯝꯕꯤ ꯍꯥꯏꯒꯗ꯭ꯔꯥ ꯑꯃ ꯌꯧꯔꯝꯗꯥꯏꯒꯤ ꯅꯥꯀꯟꯗ ꯆꯠꯈꯤ ꯈꯤꯕ ꯑꯃ ꯂꯩꯔꯤꯅꯦ ꯏꯆꯦꯗꯤ ꯈꯪꯕ ꯈꯪꯗꯕ ꯑꯗꯨꯒꯤ ꯂꯝꯕꯤ ꯃꯇꯛꯇ ꯆꯠꯄ ꯌꯥꯝ ꯅꯨꯡꯉꯥꯏꯑꯕ ꯑꯗꯩ ꯑꯗꯨꯝ ꯆꯠꯈ꯭ꯔꯗꯤ ꯑꯗꯨꯝ ꯍꯥꯏꯗꯤ ꯑꯗꯨꯝ ꯄꯨꯟꯁꯤ ꯀꯔꯤ ꯄꯨꯟꯁꯤꯂꯣꯛ ꯍꯥꯏꯕ ꯑꯣꯏꯔ ꯃꯥꯜꯂꯦ ꯂꯥꯡꯒꯣꯜ ꯆꯤꯡꯉꯥꯏ ꯑꯗꯨꯝ ꯂꯣꯏ ꯁꯝ ꯅꯒꯤꯕꯁꯨ ꯌꯥꯏ ꯍꯥꯏꯌꯦꯕ
ꯑꯥ ꯌꯥꯕꯅꯦ ꯃꯔꯤ ꯃꯔꯤ ꯂꯣꯏ ꯐꯥꯎꯅꯕ ꯌꯥꯕꯅꯦ ꯑꯗꯨꯗꯣ
ꯑꯧ ꯑꯗꯨꯅ ꯑꯃꯨꯛꯇꯪꯗꯤ
ꯑꯁ ꯑꯩꯈꯣꯏ ꯅꯛꯅ ꯂꯩꯕ ꯋꯥꯅꯤꯗ ꯀꯥꯕꯨ ꯁꯨꯡ ꯀꯥꯕꯨ ꯀꯥꯗ꯭ꯔꯦꯗ
ꯑꯗꯨꯕꯨꯗꯤ ꯇꯧꯕꯅꯤꯗ ꯅꯛꯅ ꯂꯩꯕꯁꯦ ꯑꯗꯨꯝ ꯈꯔ ꯂꯥꯏꯊꯣꯛꯄ ꯍꯥꯏꯒꯗ꯭ꯔꯥ ꯑꯗꯒꯤ ꯊꯕꯛ ꯆꯤꯟꯕꯒꯤ ꯍꯥꯏꯒꯗ꯭ꯔꯥ ꯑꯗꯨꯝ ꯇꯧ ꯇꯧꯗꯤ ꯇꯧꯕꯅꯤꯗ ꯑꯗꯨꯃꯥꯏꯅ
ꯍꯥꯏꯗꯤ ꯑꯩꯈꯣꯏꯒꯤ ꯂꯥꯏ ꯈꯨꯨꯝꯕ ꯀꯨꯝꯕꯒꯤ ꯆꯠꯄꯗ ꯍꯦꯟꯅ ꯆꯠꯇꯕꯅꯤꯅꯅꯦ
ꯇꯥꯎ
ꯀꯥꯅꯤꯡꯕ ꯈꯣꯠꯅꯤꯡꯕꯗꯨ ꯄꯥꯛ ꯐꯥꯎꯗꯦꯕ
ꯎꯝ
ꯊꯕꯛ ꯁꯨꯝ ꯀꯩ ꯍꯥꯏꯗꯅꯣ ꯈꯪꯗꯦ
ꯎꯝ
ꯁꯤꯗꯤ ꯆꯩꯔꯥꯎ ꯆꯤꯡ ꯂꯣꯝꯗ ꯁꯨꯝ ꯋꯥꯛꯀꯤꯡ ꯆꯠꯂꯨꯁꯤꯔꯣꯒ ꯍꯥꯏꯔ ꯀꯥꯟꯗꯒ ꯁꯨꯝ ꯆꯠꯄꯗꯣ ꯑꯗꯨꯃ ꯆꯠꯄ ꯋꯥꯅꯦꯕ ꯕ
ꯑꯥ
ꯗꯨ ꯅꯠꯇ꯭ꯔꯗꯤ ꯁꯨꯡꯆꯠ ꯆꯠꯇ꯭ꯔꯦꯕ ꯍꯧꯖꯤꯛꯇꯤ ꯁꯨꯡꯆꯠ ꯆꯠꯇ꯭ꯔꯦ ꯍꯥꯏ ꯌꯥꯅꯤꯅ ꯆꯩꯔꯥꯎꯕꯗ ꯆꯩꯔꯥꯎꯕꯒꯤꯗ ꯆꯠꯂꯨ ꯍꯟꯇꯛꯀꯤ ꯑꯗꯨ ꯆꯠꯇꯦ ꯑꯗꯨꯝ ꯃꯐꯝꯗꯤ ꯐꯖꯅ ꯁꯦꯝꯃꯕꯅꯤꯅ ꯅꯨꯡꯉꯥꯏꯔꯕꯅꯤꯅ ꯑꯗꯨꯝ ꯅꯨꯡꯗꯥꯡ ꯋꯥꯏꯔꯝꯒꯨꯝꯕ ꯀꯩꯒꯨꯝꯕꯗꯤ ꯑꯗꯨꯝ ꯃꯤ ꯌꯥꯝ ꯂꯥꯛꯅꯕꯅꯦ ꯋꯥꯛꯀꯤꯡ ꯆꯠꯄ ꯑꯣꯏꯔꯁꯨ
ꯃꯥꯟꯅꯩ ꯑꯗꯒꯤ ꯆꯠꯐꯝꯁꯦ ꯀꯌꯥꯒ ꯂꯩꯇꯕꯒ ꯑꯗꯨꯝ ꯍꯧꯖꯤꯛꯁꯦ ꯃꯥꯟꯅꯦ
ꯍꯣꯏ ꯑꯗꯨꯗꯩ ꯃꯊꯛꯇꯁꯨ ꯑꯗꯨꯝ ꯁꯥꯟꯐꯝ ꯈꯣꯠꯄꯁꯨ ꯑꯗꯨꯝ ꯈꯥꯔ ꯐꯖꯅ ꯁꯦꯝꯃꯤꯅ
ꯇꯧꯗ ꯉꯥꯏꯍꯥꯛ ꯍꯛꯆꯤꯛ ꯂꯥꯡꯕ ꯈꯣꯠꯄꯁꯨ ꯑꯗꯨꯝ ꯅꯨꯡ ꯉꯥꯏꯌꯦꯅ ꯌꯥꯆꯪꯉꯛꯄ ꯈꯣꯠꯂꯛꯄꯒꯗꯣ ꯃꯥꯅꯤ ꯑꯗꯨꯅꯤ
ꯅꯣꯏꯗꯤ ꯂꯥꯛ ꯇ꯭ꯔꯣ ꯁꯣꯝꯅꯥꯀꯟꯗ
ꯂꯥꯛꯑꯦ ꯑꯗꯨꯝ ꯑꯩꯅ ꯀ꯭ꯂꯥꯁ ꯇꯦꯟ ꯑꯃ ꯇꯨꯏꯁꯟ ꯇꯨꯋꯤꯗꯣ ꯔꯤꯝꯁ ꯔꯣꯗꯠꯇꯅꯤ
ꯑꯗꯨꯅꯤ
ꯑꯗꯨꯝ ꯅꯨꯡꯇꯤꯒꯤ ꯅꯨꯡꯇꯤꯒꯤ ꯑꯗꯨꯝ ꯐꯥꯎꯔ ꯆꯠꯂꯤꯗ
ꯑꯗꯨꯗꯤ ꯏꯅꯛ ꯅꯛꯄ ꯃꯐꯝꯅꯤꯅꯦ
ꯃꯥꯟꯅꯦ ꯅꯨꯡꯊꯤꯡ ꯅꯨꯡꯗꯥꯡ ꯋꯥꯏꯔꯝ ꯍꯥꯏꯒꯗ꯭ꯔꯥ ꯇꯥꯏꯌꯦ ꯇꯥꯏꯌꯦ ꯅꯨꯡꯗꯥꯡ ꯍꯥꯏꯒꯗ꯭ꯔꯥ ꯑꯣ ꯅꯨꯡꯗꯥꯡ ꯍꯥꯏꯇꯥꯔꯦ ꯄꯨꯡ ꯀꯩꯅꯣꯗꯩ ꯀꯩꯅꯣꯐꯧ ꯇꯧꯕꯅꯦꯕ ꯎꯝ
ꯑꯣ ꯅꯨꯡꯗꯥꯡꯅꯦꯕ ꯔꯤꯝꯁ ꯔꯣꯠꯀꯤꯗꯨꯅ
ꯑꯧ ꯔꯤꯝꯁ ꯅ ꯅꯨꯡꯗꯥꯡ ꯇꯧꯑꯦ ꯄꯨꯡ ꯀꯩꯅꯣ ꯑꯁꯥꯏꯗꯩꯅ ꯇꯔꯨꯛ ꯈꯥꯔ ꯍꯦꯜꯂꯛꯄ ꯇꯔꯨꯛ ꯁꯨ ꯁ꯭ꯋꯥꯏꯗ ꯑꯗꯨꯝ ꯇꯔꯦꯠ ꯃꯈꯥꯏ ꯇꯔꯦꯠ ꯁ꯭ꯋꯥꯏꯕ ꯑꯗꯨꯝ ꯇꯧꯋꯦꯕ ꯑꯗꯨꯅ ꯗꯨꯝ
ꯑꯣ
ꯑꯗꯥꯏ ꯇꯧꯋꯦ
ꯂꯝꯕꯤ ꯀꯩꯀꯥꯒꯤꯗꯤ ꯑꯗꯨꯝ ꯀꯩꯅꯣ ꯇꯧꯗꯕꯅꯤ ꯈꯥꯔ ꯁꯣꯝ ꯅꯥꯀꯟ ꯃꯅꯤꯡꯔꯣꯝꯒꯤ ꯔꯤꯝꯁꯔꯣꯠꯇꯨꯗꯤ ꯈꯤꯇꯪ ꯅꯨꯡꯉꯥꯏꯇꯦ ꯃꯃꯥꯡꯂꯣꯝꯒꯤꯗꯤ ꯅꯨꯡꯉꯥꯏꯔꯦ
ꯑꯣ
ꯂꯝꯕꯤ ꯈꯥꯔ ꯁꯦꯝ ꯁꯦꯝꯒꯠꯂꯛꯏꯗ
ꯑꯧ ꯃꯥꯟꯅꯦ
ꯗꯤ ꯑꯦꯝ ꯂꯣꯝ ꯆꯠꯄꯒꯤ ꯅꯨꯡꯉꯥꯏꯕꯅꯦꯕ
ꯎꯝ ꯅꯨꯡꯉꯥꯏ ꯅꯨꯡꯉꯥꯏ ꯑꯁꯣꯝ ꯒꯣꯂꯥꯏꯗꯣ ꯃꯣꯏ ꯑꯧ ꯑꯁ ꯑꯗꯨꯏꯗꯤ ꯌꯥꯗ꯭ꯔꯦ ꯁꯨ ꯍꯥꯏꯗꯤ ꯁꯨꯇꯤ ꯊꯥꯅꯔꯛꯄ ꯃꯇꯝꯒ ꯑꯣꯏꯔꯛꯄꯩ ꯍꯥꯏꯒꯗ꯭ꯔꯥ ꯆꯤꯟꯂꯦ ꯐꯖꯅ ꯑꯩꯅ ꯂꯥꯛꯄ ꯃꯇꯝꯗꯣ ꯑꯗꯩ ꯍꯜꯂꯛꯄꯗꯗꯤ ꯑꯃꯨꯛ ꯅꯨꯡꯉꯥꯏꯔꯦ ꯄꯨꯡ ꯇꯔꯦꯠ ꯃꯈꯥꯏ ꯑꯗꯥꯏꯒꯤ ꯍꯜꯂꯛꯄꯗꯗꯤ ꯑꯃꯨꯛ ꯏꯀꯣꯝ ꯀꯣꯝꯃꯦꯕ ꯂꯝꯕꯤꯗꯣ ꯑꯪ ꯍꯜꯂꯛꯄꯗꯤ ꯑꯗꯨꯝ ꯅꯨꯡꯉꯥꯏꯔꯦ ꯑꯗꯨ ꯆꯠꯈꯤꯕꯗꯤ ꯈꯤꯇꯪ ꯑꯧ
ꯑꯗꯩꯗ ꯑꯗꯨꯃꯥꯏꯅ ꯇꯥꯔꯦ
ꯆꯠꯈꯤꯕꯒꯤ ꯂ ꯑ ꯀꯩꯅꯣꯇꯧꯕꯒꯤ ꯑꯗꯨ ꯂꯝꯕꯤꯗꯣ ꯈꯔ ꯐꯖꯅ ꯁꯦꯝꯃꯛꯑꯗꯤ ꯑꯗꯨꯝ ꯅꯨꯡꯉꯥꯏꯔꯛꯑꯅꯤ ꯑꯗꯨꯝ ꯍꯥꯏꯗꯤ ꯇꯧꯊꯣꯛꯄ ꯈꯣꯠꯇꯣꯛꯄ ꯄ ꯃꯌꯥꯝ ꯂꯩꯕꯗꯨꯅꯅꯤ ꯅꯨꯡꯉꯥꯏꯇꯕꯅꯦꯕ
ꯃꯥꯅꯦ ꯑꯗꯨꯗꯨꯅꯤ ꯆꯠꯀꯗꯧꯗꯣ ꯌꯥꯗꯕꯅꯤꯅ ꯄꯜꯂ ꯄꯜꯂꯒ ꯉꯥꯏꯍꯥꯛ ꯂꯩꯅꯕꯅꯤꯅ ꯑꯗꯨꯝ ꯖꯥꯝ ꯑꯗꯨꯝ ꯊꯣꯛꯄꯗꯣ
ꯄ ꯐ꯭ꯂꯣ ꯑꯃꯗ ꯆꯠꯈꯤꯗꯧꯗꯨꯗ
ꯎꯝ
ꯑꯗꯨꯅ
ꯅꯨꯡꯗꯥꯡ ꯈꯔ ꯊꯦꯡꯖꯤꯜꯂꯛꯑꯒꯗꯤ ꯍꯛꯆꯤꯠ ꯀꯥ ꯌꯥꯝ ꯂꯥꯡꯕꯅꯦ ꯆꯤꯡ ꯂꯣꯝꯗꯒꯤ ꯁꯤꯠꯊꯔꯛꯄ ꯅꯨꯡꯁꯤꯠ ꯀꯩꯀꯥꯗꯣ
ꯎꯝ ꯅꯨꯡꯉꯥꯏꯌꯦ ꯐꯖꯅ ꯑꯗꯨꯝ
ꯑꯗꯨꯝ ꯑꯗꯒꯤ ꯇꯨꯏꯁꯟ ꯇꯧꯗ꯭ꯔꯒꯁꯨ ꯑꯗꯨꯝ ꯅꯣꯡ ꯐꯥꯗꯣꯛꯀ ꯑꯗꯨꯝ ꯁꯥꯏꯀꯜ ꯊꯧꯕꯁꯨ ꯑꯗꯨꯝ ꯈꯔ ꯄꯥꯝꯃꯦꯕ ꯑꯩꯁꯦ ꯑꯗꯨꯅ ꯑꯗꯨꯝ ꯁꯥꯏꯀꯜꯒꯗ ꯑꯗꯨꯝ ꯍꯥꯏꯗꯤ ꯑꯗꯨꯗꯥꯏꯗ ꯑꯗꯨꯝ ꯍꯥꯏꯐꯦꯠ ꯀꯣꯏꯔꯒ ꯍꯥꯏꯐꯦꯠ ꯆꯠꯄꯒꯨꯝꯕ ꯑꯗꯨꯗ ꯑꯩꯅ ꯑꯗꯨꯃꯥꯏꯅ ꯑꯗꯨꯝ ꯈꯔ ꯑꯗꯨꯝ ꯊꯧꯋꯦꯕ ꯑꯗꯒꯤ
ꯑꯗꯨꯗꯤ ꯅꯪꯉꯍ ꯀꯩꯅꯣꯒꯤ ꯑꯩꯈꯣꯏꯒꯤ ꯁꯣꯝ ꯅꯥꯀꯟꯒꯤꯗ ꯂꯥꯛꯄꯗ ꯑꯗꯨꯝ ꯀꯩꯅꯣꯗ ꯅꯪ ꯁꯥꯏꯀꯜꯗ ꯑꯗꯨꯝ ꯆꯠꯂꯁꯨ ꯌꯥꯏ ꯀꯩꯅꯣ ꯍꯥꯏꯗꯤ ꯊꯥꯎꯁꯨ ꯇꯤꯡꯅꯗ꯭ꯔꯦ ꯑꯗꯨꯅ
ꯑꯧ ꯑꯗꯨꯕꯨꯗꯤ ꯑꯃꯨꯛ ꯃꯨꯛ ꯑꯃꯨꯃꯛꯁꯨ ꯑꯃꯨꯃꯛꯁꯨ ꯆꯠꯄ ꯌꯥꯎꯋꯦꯗꯤ ꯍꯛꯆꯥꯡꯁꯦ ꯁꯨꯝ ꯈꯔ ꯑꯗꯨꯝ ꯅꯣꯏꯈꯠꯂꯛꯄ ꯍꯥꯏꯒꯗ꯭ꯔꯥ ꯀꯩꯅꯣꯝ ꯇꯧꯔꯗꯤ ꯑꯗꯨꯝ ꯊꯧꯋꯦꯕ ꯑꯗꯣ ꯁꯨꯝ ꯍꯥꯏꯖꯕ ꯋꯥꯅꯤ ꯁꯨꯝ ꯍꯧꯖꯤꯛꯄꯨꯗꯤ ꯈꯔ ꯐꯔꯦ ꯑꯗꯣ ꯅꯨꯡꯁꯥꯒ ꯁꯥꯕ ꯅꯨꯃꯤꯠꯇꯗꯤ ꯑꯗꯨꯝ ꯈꯪꯗꯦ ꯈꯔꯒ ꯋꯥꯕꯒ ꯑꯗꯨꯝ ꯇꯟꯅꯗꯅ ꯒꯔꯤꯗ ꯑꯗꯨꯝ ꯆꯠ ꯑꯗꯗꯒꯤ ꯈꯔ ꯕꯤꯠ ꯂꯩꯕ ꯑꯗꯒꯤ ꯀꯣꯂꯦꯖꯀ ꯀꯥꯗꯕ ꯍꯥꯏꯗꯤ ꯕꯦꯠꯀ ꯆꯠꯇꯕ ꯑꯗꯒꯤ ꯁꯣꯝꯗ ꯑꯗꯨ ꯅꯨꯃꯤꯠ ꯀꯅ ꯑꯃꯨꯛ ꯍꯥꯡꯆꯤꯛꯀ ꯂꯥꯡꯉꯒ ꯑꯗꯨꯝ ꯊꯧꯅꯤꯡꯕꯅꯦ ꯁꯥꯏꯀꯜ ꯑꯃ ꯊꯧꯕ ꯇꯧꯔꯤꯖꯦ
ꯑꯩꯅ ꯈꯔ ꯊꯨꯔꯒꯅ ꯑꯃꯨꯛ ꯒꯥꯔꯤ ꯃꯆꯥꯗ ꯑꯃꯨꯛ ꯆꯠꯄ
ꯎꯝ
ꯑꯗꯨꯃꯥꯏꯅ ꯑꯗꯨꯝ ꯇꯧꯑꯦ
ꯍꯣꯏ ꯑꯗꯨꯕꯨꯗꯤ
ꯎꯝ ꯉꯁꯤꯕꯨꯗꯤ ꯁꯥꯏꯀꯜꯗ ꯆꯠꯂꯦ ꯁꯥꯏꯀꯟꯗ ꯍꯜꯂꯛꯑꯦ ꯅꯨꯡꯉꯥꯏꯑꯦ ꯑꯗꯨꯝ
ꯐꯩꯌꯦ ꯑꯗꯨ ꯍꯧꯖꯤꯛꯇꯤ ꯊꯥꯎꯁꯨ ꯃꯃꯜ ꯍꯦꯟꯒꯠꯈꯤꯕꯗꯒꯤ ꯍꯟꯊꯔꯛꯇ꯭ꯔꯦꯅꯦ ꯍꯟꯗꯛꯇꯤ
ꯑꯁ ꯍꯟꯗꯗꯧ ꯃꯥꯟꯗ꯭ꯔꯦ ꯏꯔꯥꯟꯗꯗꯤ ꯑ ꯁꯨꯝ ꯍꯣꯏ ꯑꯁꯣꯝ ꯂꯣꯝꯗꯗꯤ ꯑꯗꯨꯝ ꯏ ꯑꯥ ꯃꯃꯟ ꯍꯟꯗꯒ꯭ꯔꯦꯕ ꯑꯗꯣ ꯁꯣꯝꯗꯗꯤ ꯑꯗꯨꯝ ꯍꯟꯗꯗꯦ ꯑꯗꯣ ꯈꯪꯗꯦ ꯑꯃꯨꯛ ꯍꯦꯟꯀꯠꯂꯛꯄ꯭ꯔꯖꯨ ꯈꯪꯗꯦ ꯑꯃꯨꯛ ꯈꯔ ꯑꯗꯨꯝ ꯑꯥ ꯅꯩꯁꯟꯒ꯭ꯔꯦ ꯑꯃꯨꯛ ꯃꯥꯒꯤ ꯃꯁꯤꯒꯤ ꯀꯩꯅꯣ ꯑꯖꯦ ꯑꯃꯦꯏꯀꯥꯖꯤꯅꯕꯀꯣ ꯑꯗꯨꯅ ꯑꯃꯨꯛ
ꯑꯗꯣ ꯑꯈꯣꯏꯔꯣꯝꯗꯗꯤ ꯍꯦꯟꯀꯠꯂꯛꯄꯖꯦ ꯄꯥꯛ ꯍꯟꯗꯗꯦꯅꯦ
ꯍꯟꯗꯗꯦ ꯍꯟꯗꯗꯦ ꯑꯒꯣꯏꯒꯤꯗꯤ
ꯑꯈꯣꯏ ꯑꯈꯣꯏꯔꯣꯝꯒꯤꯗꯤ ꯍꯦꯟꯒꯠꯈꯤꯕ ꯄꯣꯠꯁꯦ ꯄꯥꯛ ꯍꯟꯗꯗꯦꯕ ꯎꯝ ꯒ꯭ꯌꯥꯁꯁꯨ ꯍꯦꯟꯒꯠꯂꯦꯑꯦ ꯃꯃꯟꯗꯣ
ꯃꯥꯅꯤ ꯑꯗꯨꯒꯥ ꯁꯪꯗꯦ ꯉꯔꯥꯡ ꯅꯍꯥꯟꯖꯨ ꯍꯥꯏꯒꯤꯕꯅꯤ ꯃꯣꯏꯒꯤ ꯀꯅꯥ ꯏꯟꯗꯤꯌꯥꯒꯤ ꯀꯅꯣ ꯑꯥ ꯀꯩꯅꯣ ꯃꯤꯅꯤꯁꯇ꯭ꯔꯤ ꯑꯣꯐ ꯑꯣ ꯀꯩꯅꯣ ꯑꯣꯗꯨꯔ ꯈꯪꯗꯦ ꯑꯃ ꯍꯥꯏꯒꯤꯕꯅꯤ ꯍꯟꯗꯔꯛꯄꯗꯤ ꯃꯇꯝ ꯈꯔ ꯆꯪꯒꯤꯅꯦꯌꯦ ꯍꯦꯟꯀꯠꯂꯛꯄꯁꯤꯅꯥ ꯏꯁꯇꯣꯛꯀꯁꯦ ꯑꯗꯨꯝ ꯂꯩꯇꯕꯖꯦ ꯃꯥꯏꯒꯔꯦ ꯐꯖꯅ ꯍꯦꯟꯒꯠꯈꯤꯕꯥ ꯑꯧꯒ ꯍꯟꯗꯔꯛꯄꯖꯤꯅ ꯍꯥꯟꯅ ꯂꯩꯁꯟ ꯇꯥꯡꯅ ꯂꯩꯁꯟꯒꯤꯕ ꯇꯣꯛꯅꯤꯅꯥ ꯏꯁꯇꯣꯛꯇꯨ ꯂꯣꯏ ꯂꯣꯏꯗ꯭ꯔꯗꯤ ꯀꯥꯏꯅ ꯑꯗꯨꯝ ꯄꯨꯔꯩ ꯄꯥꯔꯩ ꯇꯧ ꯂꯩꯌꯦ
ꯋꯥꯔꯤꯒꯤ ꯋꯥꯅꯤ ꯃꯣꯏ ꯍꯥꯟꯅ ꯏꯁꯇꯣꯛ ꯂꯩꯕ ꯄꯣꯠꯇꯨꯗ ꯑꯗꯨꯝ ꯉꯥꯠꯇꯪ ꯄꯦꯇꯣꯜ ꯅꯤꯜ
ꯃꯥꯟꯅꯤ ꯏꯁꯇꯣꯛ ꯄꯩꯒꯩ ꯂꯩꯗꯣ ꯊꯤꯡꯖꯟꯒ꯭ꯔꯅꯤ ꯑꯗꯨꯒ ꯑꯗꯨꯝ ꯂꯩꯇꯕ ꯁꯥꯔꯅꯤ ꯅꯣꯡ ꯅꯤꯅꯤ ꯊꯣꯡ ꯂꯣꯜꯂꯅꯤ ꯈꯗ꯭ꯔꯛ ꯐꯗ꯭ꯔꯛ ꯉꯥꯛꯇꯅꯤ ꯃꯣꯏ ꯇꯩꯖꯦ
ꯑꯔ ꯕ꯭ꯂꯦꯛꯇ ꯌꯣꯟꯅꯕꯒꯤ ꯂꯧꯅꯕꯗꯗꯤ ꯑꯗꯨꯝ ꯂꯩꯅꯦ ꯃꯣꯏꯒꯤ
ꯃꯥꯟꯅꯤ ꯏꯁ ꯊꯥꯎ ꯄꯦꯇ꯭ꯔꯣꯜ ꯅꯤꯜ ꯍꯥꯏꯖꯦ ꯑꯗꯨꯝ ꯕ꯭ꯂꯦꯛꯇ ꯑꯗꯨꯝ ꯂꯧꯔꯒ ꯑꯗꯨꯝ ꯌꯣꯜꯂꯛꯀꯅꯤ ꯑꯗꯨꯝ ꯊꯣꯡꯉꯥꯟꯗ ꯑꯗꯣ ꯑꯣꯏꯜꯄꯝ ꯃꯃꯥꯡꯗꯗꯤ ꯑꯗꯨꯝ ꯌꯣꯔꯛꯀꯅꯤ ꯕꯦꯔꯥꯅꯤ
ꯑꯁ ꯑꯃꯥ ꯃꯔꯛ ꯑꯃ ꯅꯥꯎ ꯑꯥ ꯇꯨ ꯊꯥꯎꯖꯟ ꯀꯌꯥꯒꯤꯗꯅꯣꯅꯦ ꯖꯦ ꯕ꯭ꯂꯦꯛꯇ ꯌꯥ ꯀ꯭ꯌꯨꯒ ꯌꯥꯝ ꯂꯦꯞꯅꯒꯤꯕ ꯇꯥꯏꯃꯤꯡ ꯑꯃ ꯌꯥꯎꯒꯤꯕꯗꯣ ꯈꯪꯍꯧꯕ꯭ꯔꯥ
ꯑꯪ ꯈꯪꯑꯦ
ꯕ꯭ꯂꯦꯛꯇꯒ ꯂꯨꯄ ꯆꯅꯤꯒ ꯍꯦꯟꯒꯤꯕꯃ ꯌꯥꯎꯕꯗꯣ
ꯍꯣꯏ ꯊꯥꯏꯅꯒꯤ ꯑꯍꯥꯟꯕꯗ ꯊꯕꯛ ꯇꯧꯕ ꯃꯤ ꯈꯇꯪ ꯑꯃꯨꯛ ꯄꯤꯕꯤ ꯀꯩꯅꯣꯗꯁꯨ ꯇꯧꯒꯤ ꯃꯥꯜꯂꯤꯗ ꯀꯣꯔꯣꯅꯥ ꯃꯇꯝꯗꯖꯨ ꯊꯥꯎꯖꯦ ꯈꯔ ꯋꯥꯅꯒꯤꯀꯣ ꯄꯤꯗꯦꯕ ꯀ꯭ꯌꯨ ꯂꯦꯞꯐꯟꯕꯗꯣ
ꯎꯝ ꯑꯗꯨ ꯀꯥꯟꯗꯖꯨ ꯈꯔꯗꯤ ꯋꯥꯒꯤ ꯍꯣꯏ ꯑꯗꯨꯗꯨꯅꯥ ꯑꯃꯨꯛ ꯀꯣꯔꯣꯅꯥꯒꯤ ꯀꯅꯣ ꯇꯧꯕꯩꯅꯦꯕꯥ
ꯃꯥꯟꯅꯦ ꯃꯥꯟꯅꯦ
ꯃꯃꯥꯡꯒꯤꯗꯅꯃꯨꯛ ꯕ꯭ꯂꯣꯀꯦꯠ ꯇꯧꯕ ꯈꯣꯠꯄ ꯇꯧꯕꯗꯣ
ꯑꯥꯎ ꯃꯥꯅꯦ
ꯑꯗꯨꯗꯨꯒꯤ ꯑꯗꯨꯀꯥꯟꯗꯗꯤꯉꯣ ꯑꯁ ꯑꯍꯤꯡꯗꯒ ꯍꯧꯒꯠꯂꯒ ꯀ꯭ꯌꯨꯒ ꯂꯦꯞꯄ ꯆꯠꯄꯒ ꯌꯥꯎꯋꯤ
ꯑꯁ ꯑꯗꯨꯃꯗꯤ ꯌꯥꯎꯍꯧꯗ꯭ꯔꯦ